ꯍ
ꯑꯃꯨꯀ ꯀꯩ ꯇꯧꯔꯤꯅꯣ
ꯇꯥꯕ꯭ꯔꯣ
ꯇꯥꯔꯤꯗ ꯃꯥ ꯅꯪ ꯆꯩ ꯆꯥꯔꯛꯀꯅꯤ
ꯀꯔꯤ ꯑꯦꯟꯁꯥꯡ ꯊꯣꯡꯗꯣꯏꯅꯣ
ꯍꯤꯖꯡꯁꯦ ꯈꯪꯗ꯭ꯔꯦ ꯀꯔꯤ ꯊꯣꯡꯁꯤꯔ ꯏꯃꯥꯟꯅꯕꯤꯁꯨ ꯃꯣꯏ ꯃꯄ ꯀꯩꯅꯣꯗ ꯆꯥꯛ ꯄꯤꯗ꯭ꯔꯦ ꯖꯨꯟ ꯁꯨꯇꯤ ꯑꯣꯏꯕꯒꯤꯀꯣ ꯍꯣꯁꯇꯦꯜ ꯆꯥꯛ ꯄꯤꯗ꯭ꯔꯦꯅ ꯑꯩꯉꯣꯟꯗ ꯑꯃꯨꯛꯀ ꯆꯥꯛ ꯊꯣꯡꯕꯤꯑꯣ ꯍꯥꯏ ꯑꯗꯣ ꯑꯗꯨꯒꯤ ꯀꯔꯤ ꯏꯟꯁꯥꯡ ꯊꯣꯡꯁꯤꯔꯥ ꯈꯜꯂꯤꯅꯦ
ꯑꯍꯥꯎꯕ ꯊꯣꯡꯉꯣ
ꯑꯟꯗꯛ ꯄꯩꯁꯥ ꯂꯩꯇ ꯅꯦ ꯑꯁ ꯃꯤ ꯑꯅꯤ ꯑꯍꯨꯝ ꯆꯥꯛ ꯊꯣꯡ ꯑꯃꯁꯁꯨ ꯋꯥꯏꯅꯦ ꯄꯩꯁꯥ ꯂꯩꯇꯕ ꯃꯇꯥꯡꯗꯗꯤꯀꯣ ꯄꯩꯁꯥ ꯂꯩꯔꯨꯗꯤ ꯀꯥ ꯄꯩꯁꯥ ꯂꯩꯇ꯭ꯔꯗꯤ ꯄꯣꯠꯊꯣꯛꯄ ꯃꯤꯅ ꯑꯗꯨꯝ ꯄꯣꯊꯣꯛꯑ ꯂꯩꯕꯗꯤꯅꯦ ꯑꯁ ꯕꯌꯥ ꯋꯥꯕꯅꯦꯀꯣ
ꯅꯪꯗꯤ ꯈꯔ ꯏꯅꯥꯛ ꯑꯗꯨꯝ ꯈꯨꯜꯂꯝꯃꯤ
ꯑꯩ ꯏꯅꯥꯛ ꯈꯨꯟꯃꯟꯗꯒꯤ
ꯑꯩꯁꯨ ꯊꯕꯛ ꯆꯠꯇꯕꯒꯤ ꯄꯩꯁꯥ ꯐꯪꯗ꯭ꯔꯦ
ꯑꯁ
ꯂꯥꯁ ꯃꯟꯁꯨ ꯌꯨꯝ ꯊꯣꯛꯑꯦꯗꯅ ꯌꯨꯝꯊꯣꯛꯄꯒꯤ ꯑꯗꯨꯁꯨ ꯈꯤꯇꯪ ꯈꯛꯇ ꯂꯤꯁꯤꯡ ꯇꯔꯥ ꯈꯛꯇ ꯐꯪꯉꯤ ꯍꯟꯗꯛ ꯆꯠꯇꯦ ꯍꯟꯗꯛ ꯐꯪꯉꯔꯣꯏ
ꯂꯤꯁꯤꯡ ꯇꯔꯥ ꯐꯪꯕ ꯋꯥꯅꯤ ꯃꯄꯥꯟꯗ ꯑꯣꯏꯕꯗꯤ ꯑꯁꯤꯗ ꯑꯣꯏꯕꯗꯤ ꯐꯪꯉꯔꯣꯏꯗꯕꯅꯤ ꯁꯦꯕꯤꯡ ꯈꯔꯥ ꯋꯥꯅꯤ ꯗꯣ ꯅꯪ ꯍꯟꯗꯛ ꯐꯥ ꯑꯁ ꯄꯨꯂꯞ ꯂꯣꯏꯈꯔ꯭ꯦꯅꯤꯀꯣ
ꯎꯝ
ꯆꯄꯥꯟꯗ ꯍꯟꯅꯅꯤꯅ ꯇ꯭ꯔꯤꯠꯃꯦꯟ ꯀꯌꯥ ꯋꯥꯔꯂꯤꯒꯦ
ꯇ꯭ꯋꯦꯟꯇꯤ ꯁꯚꯦꯟꯗ ꯃꯥꯒꯤ ꯏꯁꯇꯤꯆ ꯇꯕ ꯂꯧꯊꯣꯛꯑꯒ ꯂꯣꯏꯔꯦ ꯑꯗꯨꯝ
ꯐꯗꯤ ꯐꯥꯔꯕꯣ ꯗꯥꯛꯁꯤꯡꯗꯤ ꯀꯔꯝꯃꯥꯏꯅ ꯇꯧꯅꯤ ꯗꯥꯛ ꯍꯤꯗꯥꯛ ꯍꯥꯞꯄ꯭ꯔꯥ ꯑꯗꯣ ꯆꯦꯖꯇꯣꯊꯣꯛꯄ ꯂꯣꯏꯔꯒ ꯍꯥꯞꯀꯦ ꯍꯥꯏꯔꯥ
ꯍꯤꯗꯥꯛ ꯍꯥꯞꯄꯤꯗ ꯍꯤꯗꯥꯛ ꯇꯩꯔꯒ ꯂꯩꯔꯤꯗ ꯃꯥ ꯑ ꯏꯁꯇ ꯃꯃꯥꯏ ꯏꯁꯇꯤꯖꯗꯤ ꯂ ꯊꯣꯛꯈ꯭ꯔꯦ ꯑꯗꯣ ꯍꯤꯗꯥꯛ ꯆꯥꯎꯅ ꯂꯩꯔꯤꯗ
ꯑꯗꯣ ꯇꯩꯕꯗ ꯈꯔꯗꯤ ꯃꯥꯡꯕꯅꯦ ꯑꯗ ꯏꯕꯗ ꯈꯔꯗꯤ ꯃꯥꯡꯕꯗ ꯀꯌꯥꯝ ꯃꯥꯡꯒꯦꯔꯥꯗꯤ ꯈꯪꯗꯦ
ꯎꯝ
ꯎꯝ ꯎꯝ ꯑꯗꯨꯒꯤ ꯑꯦ ꯍꯤꯗꯥꯛ ꯂꯩꯕꯅꯦꯕ ꯇꯩꯕꯗ ꯗꯥꯛ ꯃꯥꯡꯅꯕꯀꯣ
ꯎꯝ
ꯑꯗꯨ ꯇꯩꯕꯨꯗꯤ ꯈꯔ ꯐꯕ ꯅꯠꯇ꯭ꯔꯣ
ꯗꯔꯇꯀꯤ ꯍ ꯗꯀꯤ ꯂꯩꯇ ꯍ
ꯁꯔꯖꯔꯤꯒꯤ ꯍꯤꯗꯥꯛ ꯂꯩꯕꯅꯦ ꯑꯗꯨ ꯇꯩꯕ ꯁꯔꯖꯔꯤꯒꯤ ꯍꯤꯗꯥꯛ ꯊꯤꯅ ꯃꯥꯡꯕꯅꯦ
ꯍꯥꯏꯔꯛꯑꯣꯅꯦ
ꯃꯁꯤꯗ ꯂꯩꯕꯗꯨꯗꯤ ꯁꯔꯖꯔꯤꯒꯤꯗ ꯑꯃ ꯅꯣꯔ ꯑꯗꯨ ꯇꯩꯕꯗ ꯗꯥꯛ ꯊꯤꯅ ꯃꯥꯡꯉꯦ ꯍꯥꯏꯕꯅꯦ ꯗꯥꯛꯇꯣ ꯑꯗꯨꯒꯨꯝꯕ ꯇꯩꯁꯤꯜꯂꯣ ꯉꯧꯔꯤꯉꯥꯏꯗ ꯂꯤꯔꯗꯤ ꯂꯤꯔꯗꯤ ꯊꯣꯛꯑꯔꯣꯏ ꯉꯧꯔꯤꯉꯩꯗ ꯍꯥꯏꯗꯤ ꯈꯤꯇꯪꯗꯤ ꯌꯥꯝ ꯂꯩꯕ ꯑꯣꯏꯔꯣꯏꯕ ꯃꯥꯏꯗꯅꯤꯅ ꯅꯨꯡꯉꯥꯏꯇꯅꯦ ꯑꯣꯖꯥꯒꯤꯁꯨ
ꯃꯥꯅꯤ ꯃꯅꯥ ꯐꯨꯇꯣꯛꯎꯕ꯭ꯔꯣ
ꯑꯩ ꯚꯗꯤꯑꯣꯗ ꯍꯥꯏꯐꯦꯠꯇꯣꯛꯕ
ꯑꯅꯥꯒꯤ ꯕꯤꯗꯤꯌꯗ
ꯀꯅꯥꯒꯤꯔꯥ ꯅꯣꯏ ꯄꯛꯀ ꯍꯥꯏꯗꯤ ꯐꯣꯇꯣꯁꯨ ꯊꯥꯒꯠꯇꯕ ꯍꯥꯏꯗꯤ ꯅꯣꯏꯁꯦ ꯀꯅꯥ ꯑꯃ ꯁꯣꯛꯑꯦ ꯍꯥꯏꯕꯁꯨ ꯈꯪꯗꯕꯅꯦꯕꯀꯣ
ꯍꯣꯏ ꯐꯖꯕ ꯄꯥꯎꯅ ꯇꯥꯕꯅꯤꯅ ꯑꯩꯈꯣꯏꯁꯨ ꯄꯥꯛꯊꯒꯠꯇꯕ
ꯍꯣꯏ ꯑꯗꯨꯒꯤ ꯑꯩꯁꯨ ꯈꯪꯗꯕ ꯑꯗꯨꯗ ꯃꯇꯨꯡꯗ ꯈꯪꯕ ꯃꯇꯨꯡꯗ ꯀꯅꯥꯒꯤ ꯆꯦꯇ꯭ꯔꯥ ꯆꯔ ꯍꯥꯏꯐꯦꯠ ꯑꯩ ꯎꯕ ꯐꯖꯅ ꯃꯥꯒꯤ ꯐꯣꯇꯣ ꯀꯥꯞꯄꯤꯕ ꯅꯠꯇꯦꯗ
ꯀꯩꯅꯣꯅꯦ ꯐꯤꯗꯤꯛꯁꯀꯤ ꯐꯤꯂꯤꯛꯁꯀꯤꯗꯤ ꯅꯠꯇꯦꯀꯣ
ꯑ ꯅꯠꯇꯦ ꯌꯨꯝ ꯏꯃꯨꯡ ꯃꯅꯨꯡꯅꯨꯡꯒꯤ ꯃꯤꯅꯦ ꯑꯩ ꯍꯥꯏꯐꯦꯠꯇꯨ ꯎꯕꯗ ꯌꯥꯝ ꯎꯗꯦ ꯏꯃꯨꯡꯒꯤ ꯃꯤꯁꯨ ꯀꯅꯥꯝꯇꯦꯕ ꯇꯁꯦꯡꯅ ꯍꯥꯏꯕꯗ
ꯗꯕꯦꯗꯥ ꯔꯤꯋꯥꯝ ꯑꯃꯃꯥꯏꯒꯤꯔꯥ
ꯑꯗꯣ ꯀꯅꯥꯔ ꯃꯥ ꯃꯤꯗꯤ ꯊꯥꯒꯠꯄꯅꯦ ꯑꯩꯈꯣꯏ ꯏꯃꯨꯡꯒꯤ ꯃꯤꯅꯤ
ꯐꯤꯂꯤꯛꯁ ꯅꯠꯇꯦ ꯀꯣ
ꯃꯥꯅ ꯊꯥꯒꯠꯄꯅꯤꯅꯦ ꯍꯥꯏꯐꯦꯠ ꯊꯥꯒꯠꯄꯅꯦ ꯌꯥꯝ
ꯊꯥꯒꯠꯄ ꯑꯩꯗꯤ ꯎꯗꯦ ꯑꯩꯅ ꯕꯤꯖꯤ ꯑꯣꯏꯕꯒꯤ ꯌꯦꯡꯗꯕꯒꯤꯔ ꯊꯝꯗꯦ
ꯅꯪ ꯃꯥꯥ ꯀꯦ ꯁ꯭ꯋꯥꯡꯒꯤꯗꯒꯤꯔ ꯋꯥꯁꯔꯨꯝ ꯆꯥꯡꯕ ꯂꯝꯕꯤꯒꯤꯗ ꯊꯥꯒꯠ ꯅꯣꯏ ꯚꯤꯗꯤꯑꯣ ꯂꯧꯕꯗꯣ ꯈꯪꯕ꯭ꯔꯥ
ꯑꯣ ꯑꯗꯨꯗꯤ ꯔꯨꯌꯥ ꯃꯃꯥꯅꯦ
ꯃ ꯃꯥ ꯂꯩ ꯑꯩ ꯍꯥꯏ ꯉꯁꯥꯏꯗꯒꯤ ꯍꯥꯏ ꯎꯕꯀꯣ ꯐꯖꯅ ꯎꯕꯗꯤ ꯅꯠꯇꯦꯀꯣ
ꯍꯥꯥ
ꯐꯖꯅ ꯎꯕꯗꯤ ꯅꯥꯏꯇꯦ ꯍꯥꯏꯐꯦꯠ ꯎꯑꯦ ꯑꯗꯨ ꯑꯣꯏꯔꯁꯨ ꯀꯌꯥꯝ ꯁꯣꯛꯀꯦ ꯍꯥꯏꯕ ꯑꯗꯨꯝ ꯈꯪꯉꯦꯕ
ꯑꯥ ꯑꯥ
ꯎ ꯃꯥꯒꯤ ꯏꯁꯇꯦꯠꯁꯤ ꯆꯥꯎꯗꯤ ꯇ ꯐꯦ ꯑꯗꯨꯒꯤ ꯑꯣ ꯅꯥꯎꯔꯤꯣ ꯀꯩꯁꯨ ꯇꯧꯗꯝꯅꯦ ꯅꯍꯥꯟ ꯀꯩꯅꯣꯁꯨ ꯏꯁꯤꯡ ꯑꯁꯥꯕ ꯆꯥꯛ ꯆꯥꯛꯐꯨ ꯀ ꯀꯩꯅꯣ ꯇꯧꯒꯤ ꯃꯃꯥꯏꯗ ꯂꯣꯏ ꯍꯥꯏꯖꯤꯟꯈ꯭ꯔꯕ ꯀꯃꯥꯏ ꯂꯣ ꯑꯩ ꯉꯥꯎꯔꯣ ꯉꯥꯎ ꯈꯤꯕꯅꯦ ꯑꯗꯨꯒ ꯍꯤꯗꯥꯛ ꯇꯩꯕꯗꯣ ꯂꯣꯏ ꯐꯥꯔꯛꯄꯅꯦ ꯈꯨꯟꯒꯨꯝꯕꯗ ꯑꯣꯏꯔꯤ ꯑꯗꯨꯗꯣ ꯑꯗꯨꯝ ꯇꯥꯛ ꯂꯩꯍꯧꯗꯧꯕꯅꯦ ꯑꯁꯦꯡꯕꯗꯤ ꯅ ꯐꯝ ꯐꯝꯅꯕ ꯀꯣ ꯑꯗꯨ ꯑꯇꯩꯅ ꯃꯥꯡꯕꯅꯦ ꯑꯗꯣ ꯁꯔꯖꯔꯤꯒꯤꯁꯨ ꯂꯩꯕꯅꯦ ꯍꯤꯗꯥꯛ ꯍꯣꯏ ꯍꯟꯗ꯭ꯔꯦꯠ ꯄꯥꯔꯁꯦꯟ ꯃꯥꯡꯗ꯭ꯔꯁꯨ ꯁꯦꯚꯦꯟꯇꯤ ꯑꯩꯠꯇꯤ ꯄꯥꯔꯁꯦꯟ ꯃꯥꯡꯈ꯭ꯔꯗꯤ ꯐꯥꯏꯅ ꯃꯅ ꯇꯔꯗꯁꯨ ꯍꯥꯡꯉꯅꯦ ꯄꯤꯕꯅꯦ ꯂꯩꯕꯅꯦ
ꯀ꯭ꯔꯤꯝ ꯑꯃꯗꯤ ꯇꯥꯏꯌꯦꯗꯣ ꯈꯪꯗꯦ ꯎ ꯑꯩꯈꯣꯏꯁꯨ ꯀꯔꯤꯒꯤꯔꯥ ꯊ
ꯅꯪꯤ ꯍꯧꯥꯎꯔꯦꯂꯥꯏꯅ ꯅꯪ ꯄꯥꯏꯒꯦ ꯍꯥꯏꯔꯣ
ꯃꯤꯁꯦ ꯀꯣ ꯍꯟꯖꯤꯟ ꯍꯟꯖꯤꯟ ꯇꯧꯔꯛꯏꯅꯦ ꯃꯤꯅ ꯇꯥꯕ ꯃꯤꯅ ꯐꯣꯟ ꯇꯧꯔꯤꯉꯩꯗ ꯂꯣꯏ ꯃꯤꯅꯤꯠ ꯃꯤꯅꯤꯠ ꯃꯔꯤꯇꯪ ꯉꯥꯏꯔꯦꯗ ꯂꯣꯏꯊꯣꯔꯇꯕꯤꯦꯗ
ꯌꯥ ꯑꯩ ꯍꯧꯖꯤ ꯌꯥꯝ ꯅꯤ ꯑꯦ ꯍ ꯋꯥꯔꯤ ꯆꯕꯗ
ꯍꯥꯥ
ꯉꯝ
ꯐꯣꯟ ꯌꯥꯝ ꯇꯧꯔꯛꯏꯅꯦ ꯃꯤꯁꯤꯡꯁꯦ ꯉꯥꯏꯕ ꯀꯥꯟꯗ ꯁꯨꯇꯧ ꯇꯧꯔꯛꯑꯣꯏ
ꯑꯗꯨꯅꯦ ꯑꯗꯨꯝ ꯂꯩꯔꯤꯀꯥꯟꯗꯤ ꯊꯕꯛ ꯂꯩꯇ꯭ꯔꯤꯀꯥꯟꯗ ꯇꯧꯔꯛꯑꯣꯏꯕ ꯑꯦꯛꯇ ꯊꯕ ꯈꯥꯎꯕ ꯗ ꯃꯣꯏ ꯑꯗꯨꯝ ꯇꯧꯔꯛꯄꯅꯦ ꯃ ꯍ
ꯃꯥꯅꯦ ꯆꯥꯛ ꯇ ꯂ ꯃꯦꯗꯥ
ꯎꯝ ꯎꯝ ꯎꯝ ꯎꯝ ꯄꯥꯏ ꯅ ꯂꯩꯁꯥꯏ
ꯍꯣꯏ ꯅꯪꯈꯥꯛꯇ ꯅꯠꯇꯦ ꯅꯪ ꯈꯣꯡꯗꯤꯌꯥ ꯀꯣꯜ ꯇꯧꯕ꯭ꯔꯣ
ꯑꯩ ꯉꯥꯛꯇꯅꯦ ꯈꯜꯂꯝꯕꯅꯦ ꯐꯥꯎꯅꯗ꯭ꯔꯤ ꯏꯃꯥ ꯑꯇꯣꯞꯄꯒ ꯐꯥꯎꯅꯔꯤꯕ ꯃꯥꯜꯂꯦ
ꯑꯩ ꯑꯃꯔ ꯑꯊ ꯅꯥꯏ ꯂꯨꯄꯤ ꯃꯥꯗꯨ ꯑꯩ ꯀꯣ ꯇꯣꯔ ꯑꯗꯨ ꯋꯥꯒ ꯌꯥꯗ
ꯍ ꯌꯥꯗ ꯃ ꯃꯇꯝꯅꯦ ꯅ ꯃꯥꯅ ꯗꯔꯤ ꯌꯥ ꯌꯥꯗ ꯌꯥꯝ ꯅꯣꯛꯅꯤꯡꯉꯦ ꯄꯪꯐꯥꯎ ꯐꯥꯎꯅꯕꯗꯣ ꯉꯥꯎꯕ ꯇꯥꯏꯞꯇ ꯍꯥꯏꯔꯒ ꯅꯣꯏꯗꯤ ꯄꯨꯡ ꯀꯌꯥꯒꯨꯝꯕꯗ ꯀꯩꯅꯣ ꯇꯧꯒꯦ ꯆꯥꯛ ꯌꯦꯟꯁꯥꯡ ꯊꯣꯡꯉ ꯆꯥꯒꯦ
ꯍꯟꯗꯛꯇꯤ ꯉꯟꯅ ꯉꯥꯟꯟꯅ ꯆꯥꯏꯅ ꯑꯩꯈꯣꯏ ꯏꯃꯨꯍꯨꯠꯇ ꯂꯩꯕꯅꯤꯅ
ꯍꯅꯦ ꯁꯄꯦꯁꯜ ꯔꯨꯝ ꯅꯔ ꯀꯗꯥ ꯏꯗꯔ
ꯁꯄꯦꯁꯜ ꯔꯨꯝꯝ ꯅꯠꯇꯔ
ꯑ
ꯔꯨꯝ ꯆꯥꯎꯕ ꯑꯃ ꯂꯧꯕ ꯀꯤꯠꯆꯟꯗ
ꯂꯩꯕ ꯌꯥꯔ ꯌꯥꯏ ꯀꯩꯅꯣ
ꯁꯥꯕꯒꯤ ꯀꯨꯂꯔ ꯀꯥ ꯂꯩꯔꯦ
ꯑꯗꯪ ꯀꯥꯕꯀꯅ ꯅꯍꯥꯟ ꯇꯧꯕ ꯃꯥꯐꯝꯗ ꯑꯃꯨꯛꯀ ꯊꯕꯥꯛ ꯇꯧꯒꯦꯔꯥ ꯇꯣꯡꯍꯥꯟꯒꯦꯔꯣ
ꯑꯩ ꯋꯥꯈꯟ ꯌꯥꯝ ꯈꯜꯂꯕꯅꯦ ꯅꯍꯥꯟ ꯇꯧꯕ ꯃꯐꯝꯗꯣ ꯋꯥꯕ ꯈꯔ ꯑꯗꯨꯒꯤ ꯑꯩ ꯑꯗꯣ ꯊꯕꯛ ꯁꯤꯜꯂꯁꯤꯔꯥ ꯈꯟꯕ
ꯀꯗꯥꯏꯗ ꯁꯤꯟꯗꯣꯏꯕ ꯇꯨꯈꯣꯅ ꯑꯗꯨꯗ ꯐꯩ ꯍꯥꯏꯕ ꯅꯠꯇ꯭ꯔꯣ ꯐꯕꯗꯤ
ꯀꯔꯤ
ꯐꯥꯌꯦ ꯍꯥꯏꯕ ꯅꯠꯇ꯭ꯔꯣ ꯃꯗꯨꯗ
ꯐꯌꯦ ꯐꯥꯕꯒꯤ ꯋꯥꯕ ꯍꯥꯏꯗꯤ ꯍꯣꯁꯄꯤꯇꯥꯜ ꯆꯥꯎꯔꯕꯅꯤꯅ ꯑꯦꯛꯁꯇ꯭ꯔꯥ ꯋꯔꯛ ꯌꯥꯝꯕꯗꯣ ꯑꯦꯛꯁꯇ꯭ꯔꯥ ꯀꯦꯌꯔ ꯑꯦꯛꯁꯇ꯭ꯔꯥ ꯋꯥꯔꯛ ꯌꯥꯃꯛꯄ ꯗꯨꯒꯤ
ꯈꯪꯗ꯭ꯔꯦꯅꯦ
ꯏꯁ ꯃꯩ ꯃꯣꯠꯂꯦꯍꯦ ꯗꯥꯎ ꯌꯥꯗꯦ ꯇꯦ
ꯎꯝ ꯑꯁ ꯑꯩꯁꯤꯁꯦ
ꯍꯥ ꯑ ꯁꯔꯥꯅꯤ ꯍꯧꯖꯤꯛ ꯇꯤ
ꯏ ꯇꯜꯂꯦꯍꯦ
ꯁꯥꯔꯅꯦ ꯍꯣꯖꯤꯛ ꯇꯤ
ꯍꯣꯏ
ꯃꯩ ꯃꯨꯜ ꯂꯩꯍꯩꯕ ꯃꯩ ꯃꯣꯠ ꯇ꯭ꯔꯗꯤ
ꯑꯁ ꯀꯥꯟꯗꯕꯗ
ꯅꯨꯡꯉꯥꯏꯅ ꯂꯩꯊꯣꯛꯑꯣꯍꯦ ꯇꯦꯟꯁꯟꯂꯩꯒꯅꯨ ꯅꯪꯒꯤ ꯋꯥꯇꯔ ꯃꯦꯂꯣꯟꯗꯣ ꯍꯥꯎ ꯂꯣꯏꯔꯕꯣ
ꯍꯟꯗꯛ ꯊꯥꯗꯦ ꯁꯟꯐ꯭ꯂꯥꯋꯔ ꯑꯣꯏꯅ ꯊꯥꯏꯌꯦ ꯋꯥꯇꯔꯃꯦꯂꯣꯟ ꯅꯠꯇꯕꯤ
ꯑꯁ ꯀꯔꯤ ꯕꯤꯠꯇ ꯁꯥꯎꯁꯥꯎ ꯂꯥꯎꯅ ꯊꯥꯕ꯭ꯔꯥ
ꯃꯣꯏ ꯕꯤꯖꯤꯅꯦꯁ ꯌꯥꯝ ꯆꯥꯎꯕꯅꯦ ꯒꯔꯤꯅꯣ
ꯁꯟꯐ꯭ꯂꯥꯋꯔꯁꯦ ꯇꯣꯡꯕ ꯖꯥꯠꯂꯕ ꯑꯦꯕꯅꯤꯁꯨ ꯊꯥꯔꯤꯁꯦ ꯔꯪꯗꯩꯅꯦ ꯑꯗꯨꯝ ꯆ
ꯏꯗꯅꯥ ꯑꯗꯨꯒ ꯃꯣꯏꯁꯨ ꯀꯥꯔ ꯐ꯭ꯔꯦꯁ ꯕꯨꯀꯦ ꯑꯣꯏꯅ ꯌꯣꯟꯕꯗ ꯃꯩ ꯑꯈꯣꯏꯗꯤ ꯃꯤꯒꯤ ꯍꯦꯝ ꯀꯦꯌꯧ ꯕꯟꯗꯧ ꯕꯟꯗꯝ ꯑꯗꯨꯝ ꯂꯧꯋꯦ ꯍꯣꯡꯁꯨ ꯍꯣꯡꯕ ꯂꯨꯄꯥ ꯑꯝ ꯂꯩ ꯑꯃꯗ ꯂꯨꯄꯥ ꯇꯔꯥ
ꯑ
ꯑꯗꯨꯗꯤ ꯃꯣꯏꯒꯤ ꯈꯨꯆꯥꯎꯗ ꯌꯦꯡꯉꯣ ꯍꯣꯡꯅ ꯄꯤꯌꯦ ꯍꯥꯏ ꯋꯥꯅꯦ ꯃꯣꯏ ꯗꯥꯏꯔꯦꯛ ꯄꯦꯛꯀꯤꯡꯁꯨ ꯇꯧꯗꯔꯦ ꯗꯥꯏꯛ ꯄꯤꯔꯦ ꯍꯥꯏꯗꯤ ꯐ꯭ꯔꯦꯁꯤꯑꯣꯗꯗꯤ ꯄꯦꯀꯦꯠ ꯀꯩꯀꯥ ꯇꯥꯡꯉꯦꯅ ꯇꯥꯡꯉꯦ ꯍꯥꯏꯔꯁꯨ ꯃꯣꯏꯗꯤ ꯇꯔꯦ ꯀ ꯊꯥꯂ ꯄꯤꯈ꯭ꯔꯦ ꯍꯋꯥꯏ ꯁꯥꯡꯕ꯭ꯔꯥ
ꯍꯣꯏ ꯁꯪꯉꯦ
ꯃꯣꯏ ꯇꯨꯝ ꯊꯤ ꯀ ꯅꯥꯅꯦꯖ ꯁꯤꯡꯅꯤ ꯒꯅ ꯄꯥꯟꯕꯤꯁꯦ
ꯊꯝꯃꯒꯦ ꯏꯇꯥ
ꯍꯣꯏ ꯍꯣꯏ
ꯑꯃꯨꯛꯀ ꯐꯥꯎꯅꯁꯦ
ꯎꯝ ꯑꯣꯏꯔꯁꯦ ꯑꯣꯏꯔꯁꯦ